ꯆꯥꯛ ꯆꯥꯔꯕꯣ
ꯆꯥꯛ ꯆꯥꯗ꯭ꯔꯤꯌꯦ ꯅꯪ ꯆꯥꯔꯕ
ꯆꯥꯗ꯭ꯔꯤ ꯉꯁꯤ ꯅꯣꯡꯉꯥꯟꯕꯗꯒꯤ ꯀꯩ ꯇꯧꯔꯒꯦ
ꯑꯣ ꯉꯁꯤ ꯅꯨꯡꯉꯥꯜꯂꯦ ꯖꯤꯝ ꯆꯠꯂꯦ ꯍꯜꯂꯛꯑꯦ ꯆꯥꯛꯇꯤ ꯆꯥꯗ꯭ꯔꯤ ꯉꯁꯤꯒꯤ
ꯑꯩꯈꯩꯁꯨ ꯅꯣꯡꯉꯥꯜꯂꯦ ꯇꯨꯝꯍꯧꯒꯂꯦ ꯕ꯭ꯔꯁ ꯀꯤꯀꯥ ꯇꯧꯔꯦ ꯑꯗꯨꯗꯒꯤ ꯋꯥꯏꯔꯝ ꯀꯩꯀꯥ ꯁꯤ ꯆꯜꯂꯦ ꯋꯥꯏꯔꯝ ꯇꯩꯔꯦ
ꯑꯗꯒꯤ ꯏꯔꯨ ꯂꯨꯖꯔꯦ ꯐ꯭ꯔꯦꯁ ꯎꯞ ꯇꯧꯔꯦ ꯑꯗꯨꯒ ꯂꯥꯏꯛꯇꯨ ꯀꯩꯀꯥ ꯊꯥꯔꯦ ꯑꯉꯥꯡꯒꯤ ꯕ꯭ꯔꯦꯛꯐꯥꯁ ꯀꯩꯀꯥ ꯁꯦꯝꯃꯦ ꯆꯦꯟꯕꯒꯤ ꯍꯜꯂꯨꯋꯥ ꯀꯩꯀꯥ ꯁꯦꯝꯃꯦ ꯕꯅꯥꯅꯥꯅꯦ ꯍꯂꯨꯋꯥ ꯁꯨꯖꯤꯅꯦ ꯑꯗꯨꯒ ꯁꯪꯒꯣꯝꯅꯦ ꯇꯧꯔꯒ ꯆꯤꯅꯤ ꯈꯤꯇꯪ ꯍꯥꯞꯄꯒ ꯑ ꯑ ꯑꯃ ꯍꯧꯕꯤꯔꯦ ꯑꯗꯒꯤ ꯑꯩꯒꯤ ꯕ꯭ꯔꯦꯛꯐꯥꯁ ꯑꯃꯨꯛ ꯇꯧꯔꯦ ꯀꯣꯐꯤꯅꯦ ꯑꯩ ꯑꯗꯒꯤ ꯆꯅꯥ ꯑꯐꯨꯠꯄꯅꯦ ꯀꯩꯅꯦ ꯈꯔ ꯆꯥꯔꯦ ꯍꯌꯦꯦꯟꯒꯤꯁꯨ ꯀꯨꯀꯤꯁ ꯀꯩꯀꯥ ꯆꯥꯔꯦ ꯑꯗꯨ
ꯑꯗꯨꯝ ꯅꯁꯥꯅ ꯑꯗꯨꯝ ꯁꯦꯝꯖꯔꯦ
ꯁꯥ ꯑꯗꯨꯝ ꯁꯦꯝꯖꯔꯦ ꯍꯋꯥꯏ ꯑꯃ ꯊꯣꯡꯉꯦ
ꯑꯁ ꯄꯣꯊꯥꯕꯩ ꯃꯇꯝꯒ ꯂꯩꯔꯝꯃꯔꯣꯏꯅꯦ
ꯃꯣꯔꯣꯛ ꯑꯃꯝ ꯌꯦꯠꯂꯦ ꯀꯥꯡꯉꯧ ꯉꯧꯗ꯭ꯔꯤ ꯆꯦꯟꯕ ꯑꯃꯨꯛ ꯁꯨꯝꯈ꯭ꯔꯦ ꯊꯣꯡꯉꯦ ꯑꯗꯨꯝ ꯊꯣꯡꯉꯦ ꯑꯍ ꯑꯣꯏꯔꯦ
ꯇꯥꯗ꯭ꯔꯦ
ꯑꯩꯅ ꯑꯗꯨꯝ ꯊꯣꯡꯉꯦ
ꯑꯣ ꯀꯩ ꯌꯦꯟꯖꯥꯡ ꯊꯣꯡꯉꯒꯦ
ꯍꯋꯥꯏ ꯊꯣꯡꯉꯦ ꯃꯣꯔꯣꯛ ꯑꯃꯃꯝ ꯃꯦꯠꯂꯦ ꯉꯧ ꯉꯧꯗ꯭ꯔꯤ ꯉꯧꯕꯒꯤ ꯊꯝꯃꯤ ꯌꯥꯏꯁꯟꯕ ꯇꯨꯝꯗꯣꯔꯦꯅꯅ ꯁꯨꯝꯃꯨꯕ
ꯎꯝ ꯑꯗꯨꯝ ꯅꯣꯏ ꯏꯃꯨꯡꯗꯤ ꯃꯤ ꯀꯌꯥ ꯆꯥꯒꯦ
ꯑꯩꯈꯣꯏ ꯍꯧꯖꯤꯛꯀꯤꯗꯤ ꯑꯩꯈꯣꯏ ꯃꯔꯤ ꯆꯥꯏ ꯑꯩ ꯅꯨꯄꯥꯅꯦ ꯏꯆꯥꯅꯨꯄꯤꯅꯦ ꯏꯆꯥꯅꯨꯄꯥꯅꯦ ꯑꯩꯅꯦ
ꯃꯤ ꯀꯩꯁꯨ ꯌꯥꯝꯗꯦꯅꯦ ꯑꯗꯨꯗꯤ
ꯌꯥꯝꯗꯦ
ꯍꯣꯔꯦꯟ ꯆꯥꯛ ꯑꯃꯨꯛ ꯆꯥꯔꯅꯤ ꯀꯣꯟ ꯑꯃꯨꯛ ꯐꯦꯡꯉꯅꯤ ꯐꯤꯁꯨ ꯁꯨꯗꯣꯏꯅꯤ ꯊꯕꯛ ꯌꯥꯝ ꯌꯥꯝꯃꯤ
ꯑꯣ ꯆꯠꯊꯣꯛ ꯈꯨꯣꯇꯣꯛ ꯇꯧꯕꯗꯤ ꯀꯩꯝ ꯂꯩꯇꯕ꯭ꯔꯥ
ꯆꯠꯊꯣꯛ ꯇꯧꯕ ꯂꯩꯇꯦ ꯑꯦꯛꯁꯔꯁꯥꯏꯁꯁꯨ ꯇꯧꯗꯣꯏꯅꯤ ꯍꯣꯔꯦꯟ ꯅ ꯑꯃꯨꯛ ꯅꯨꯡꯊꯤꯟ ꯅ ꯑꯃꯨꯛ ꯅꯨꯡꯊ
ꯑꯣ ꯑꯦꯛꯁꯔꯁꯥꯏꯁꯁꯨ ꯇꯧꯕ꯭ꯔꯥ
ꯇꯧꯋꯏ
ꯑꯣ ꯀꯥꯏ ꯋꯥꯏ ꯇꯅꯣ ꯀꯗꯥꯏ ꯆꯠꯂꯒꯗꯤ ꯌꯨꯝꯗ ꯇꯧꯖꯩꯔ
ꯌꯨꯝꯗ ꯇꯧꯖꯩꯅꯦ ꯃꯤ ꯃꯌꯥꯝ ꯄꯨꯜꯂꯒ
ꯐꯣꯟꯗꯒꯤ ꯈꯣꯠꯂꯒ ꯊꯥꯔꯒ ꯇꯧꯔꯤꯔꯥ
ꯔꯣꯕꯤ
ꯎ ꯍꯧꯖꯤꯛꯀꯥꯟꯗꯤ ꯑꯍꯟꯁꯨ ꯂꯣꯏꯅ ꯑꯦꯔꯣꯕꯤꯛ ꯆꯠꯂꯦ ꯆꯧꯅꯔꯕꯅꯤꯗ ꯃꯤ ꯃꯌꯥꯝ ꯇꯧꯔꯣ ꯅꯠꯇ꯭ꯔꯒꯅꯊꯟꯇ ꯇꯧꯔꯕ
ꯃꯤ ꯃꯌꯥꯝ ꯑꯩꯈꯣꯏ ꯏꯅꯦꯝꯄꯣꯛꯅꯦ ꯏꯅꯦꯝꯄꯣꯛ ꯏꯗꯣꯝꯆꯥꯅꯦ ꯑꯗꯗꯒꯤ ꯃꯃꯥꯟꯅꯕꯤ ꯈꯔꯅꯦ ꯂꯩꯀꯥꯏꯒꯤ ꯑꯍꯜ ꯈꯔ ꯄꯨꯟꯁꯤꯜꯂꯒ ꯐꯣꯟꯗ ꯑꯦꯔꯣꯕꯤꯛ ꯑꯦꯛꯁꯔꯁꯥꯏꯁꯇꯣ ꯊꯥꯔꯒ ꯇꯧꯕ
ꯀꯩꯅꯣ ꯃꯇꯝꯁꯦ ꯑꯗꯨꯝ ꯈꯪꯉꯝꯃꯔꯣꯏꯅꯦ ꯍꯧꯈꯤꯕꯁꯦ ꯑꯗꯨꯗꯤ ꯊ
ꯈꯪꯗꯦ ꯊꯕꯛ ꯏꯪꯈꯥꯡ ꯑꯇꯧꯕ ꯑꯉꯥꯡ ꯑꯉꯥꯡ ꯄꯤꯖ ꯊꯛꯕ ꯑꯃꯨꯛ ꯇꯧ ꯈꯪꯍꯧꯗꯦꯗ ꯃꯇꯝꯒ
ꯑꯀꯣ ꯏꯅ ꯃꯈꯣꯏꯗꯤ ꯀꯩꯅꯣ ꯂꯥꯏꯙꯨ ꯀꯠꯄꯒꯤꯅꯦ ꯀꯣꯟꯁꯦ
ꯎꯝ
ꯀꯔꯝꯕ ꯑꯣꯏꯅ ꯁꯤꯖꯤꯟꯅꯒꯦ
ꯑꯃ ꯀꯩꯅꯣꯗꯣ ꯔꯤꯒꯤꯁꯨ ꯁꯤꯖꯤꯟꯅꯩ ꯀꯣ ꯀꯄꯔꯒꯤꯁꯨ ꯁꯤꯖꯤꯟꯅꯩ ꯑꯗꯒꯤ ꯕ꯭ꯔꯣꯟꯖ ꯍꯥꯏꯗꯣꯏꯔꯥ ꯕ꯭ꯔꯥꯁ ꯑ ꯁꯤꯖꯦꯗꯣ ꯕ꯭ꯔꯥꯁ ꯑꯗꯨ ꯁꯤꯖꯤꯟꯅꯩ ꯑꯗꯨꯗꯨ ꯐꯦꯡꯕꯗꯗꯤ ꯋꯥꯏꯑ ꯑꯗꯨ ꯐꯦꯡꯅꯕꯒꯤ ꯃꯍꯤ ꯑꯗꯨꯅ ꯐꯦꯡꯉꯦ ꯅꯠꯇ꯭ꯔꯒ ꯍꯩꯅ ꯐꯦꯡꯉꯦ ꯨꯞ ꯊꯥꯕꯒꯤ
ꯉꯥꯛꯇ ꯄꯣꯊꯥꯕꯩ ꯃꯇꯝ ꯁꯪꯕ꯭ꯔꯕ ꯑꯗꯨꯗꯤ ꯑꯉꯥꯡ ꯑꯣ ꯅꯨꯕꯤꯌꯣ ꯑꯗꯨꯝ ꯀꯩꯅꯣ ꯇꯧꯕꯁꯦ
ꯗꯦꯗ ꯑꯉꯥꯡ ꯑꯃꯨꯛ ꯁꯦꯟꯅꯅꯤ ꯑꯃꯨꯛ ꯄꯤꯖꯑꯅꯤ ꯑꯃꯨꯛ ꯄꯤꯊꯛꯅꯤ ꯀꯣꯟ ꯑꯃꯨꯛ ꯐꯦꯡꯅꯤ ꯑꯃꯨꯛ ꯐꯤ ꯑꯃꯨꯛ ꯃꯨꯁꯨꯨꯅꯤ ꯑꯃꯨꯛ ꯆꯥꯝꯅꯤ ꯑꯃꯨ ꯇꯧꯅꯤ ꯏꯃꯨꯡꯒꯤ ꯊꯕꯛ ꯏꯪꯈꯥꯡ ꯑꯃꯨꯛ ꯇꯧꯅꯤ ꯆꯥꯛ ꯑꯃꯨꯛ ꯊꯣꯡꯉꯤ ꯁꯥ ꯑꯃꯨꯛ ꯂꯣꯜꯂꯤ ꯅꯨꯁꯅꯤ
ꯑꯗꯨꯅꯦ ꯑꯗꯨꯝ ꯅꯨꯃꯤꯠ ꯇꯥꯒꯤꯈꯤꯕ ꯃꯇꯝꯁꯦ ꯈꯪꯍꯧꯔꯧꯗ꯭ꯔꯦꯕ
ꯑꯥ
ꯐꯩꯗ ꯑꯗꯨꯅ ꯑꯗꯣ ꯁꯨꯝ ꯌꯨꯝꯗ ꯁꯨꯝ ꯂꯩꯕ꯭ꯔꯣ ꯊꯕꯛ ꯏꯟꯈꯥꯡ ꯆꯠꯊꯣꯛꯄ ꯈꯣꯠꯄ ꯀꯩ ꯀꯩ ꯍꯣꯠꯅꯔꯤꯒꯦ
ꯌꯨꯝꯗ ꯁꯨꯝ ꯂꯩ
ꯎꯝ
ꯊꯕ ꯏꯪꯈ
ꯑꯉꯥꯡꯗꯤ ꯀꯌꯥꯝ ꯆꯥꯎꯔꯒꯦ
ꯑꯉꯥꯡ ꯑꯅꯤ ꯑꯃꯅ ꯆꯍꯤ ꯇꯔꯨꯛ ꯍꯥꯏꯔꯛꯑꯦ ꯑꯃꯅ ꯆꯍꯤ ꯑꯃꯈꯛꯇꯪ ꯍꯦꯜꯂꯛꯇꯕ
ꯑꯣ
ꯃꯤ ꯂꯩꯁꯥꯕꯤꯗꯤ ꯀꯩꯀꯩ ꯇꯧꯔꯤꯒꯦ
ꯑꯩꯈꯣꯏ ꯂꯩ ꯁꯥꯕꯤꯒꯤ ꯀꯩꯁꯨ ꯊꯣꯏꯗꯣꯛꯄ ꯇꯧꯗꯦ ꯎ ꯐꯤ ꯈꯔ ꯁꯥꯏ
ꯖꯥꯎꯁ ꯅꯨꯡ ꯅꯞꯄ ꯈꯣꯠꯄ
ꯇꯣ ꯅꯞꯇ꯭ꯔꯦ ꯍꯧꯖꯤꯛꯇꯤ ꯑꯃꯨꯛ ꯐꯤ ꯑꯃꯨꯛ ꯁꯥꯔꯦ ꯕ꯭ꯂꯥꯎꯁꯠꯀꯤ ꯁꯤꯖꯟꯗꯣ ꯀꯌꯥ ꯑꯣꯏꯗ꯭ꯔꯤꯑꯅ ꯍꯥꯏꯌꯦ ꯑꯗꯨꯒꯤ
ꯗꯨꯛꯀꯨꯝꯕ ꯀꯩꯀꯥꯁꯨ ꯈꯔ ꯁꯥꯁꯤꯔꯅ
ꯑꯗꯨꯝ ꯍꯥꯏꯔꯛꯑꯣ
ꯑ
ꯗꯤꯖꯥꯏꯟꯗꯣ ꯑ ꯗꯤꯖꯥꯏꯟꯗꯣ ꯈꯔꯅꯦ ꯐꯖ ꯐꯖꯕ ꯆꯥꯛꯀꯧꯕꯒꯤ ꯀꯏ ꯆꯥꯛꯀꯧꯕ ꯑꯃꯨ ꯌꯧꯁꯤꯜꯂꯛꯑꯅꯤ ꯀꯩ ꯀꯩꯅꯣ ꯇꯧꯔꯅꯤ ꯑꯃꯨꯛ ꯀꯦꯕ ꯉꯧꯕꯒꯤ ꯑꯃꯨꯛ ꯇꯧꯅꯔꯛꯑꯅꯤ
ꯅꯤꯡꯉꯣꯜ ꯅꯤꯉꯣꯜ ꯆꯥꯛꯀꯧꯕ ꯃꯅꯤꯄꯨꯔꯒꯤ ꯈ꯭ꯋꯥꯏꯗꯒꯤ ꯆꯥꯎꯕ ꯐꯦꯁꯇꯤꯚꯦꯜ
ꯑꯗꯨ ꯌꯧꯔꯛꯑꯅꯤ
ꯗ ꯃꯃꯨꯡ ꯅꯨꯁꯤꯡꯅ ꯆꯥꯛꯀꯧꯕ ꯃꯆꯥ ꯆ ꯑꯅꯤꯒꯁꯦ ꯄꯨꯔꯒ ꯀꯦꯛꯀꯦꯅ ꯀꯦꯊꯔꯒ
ꯆꯅꯕ ꯀꯦꯕ ꯍꯧꯕ ꯌꯥꯔꯦ ꯑꯗꯨꯗꯒꯤ ꯐꯤꯠ ꯐꯤꯔꯣꯟꯒꯗꯣ
ꯅꯥꯒꯞꯄꯤꯗꯅ ꯑꯩꯈꯣꯏꯅꯁꯨ ꯃꯌꯥꯝ ꯄꯨꯔꯅꯤ ꯑꯆꯥ ꯑꯊꯛ ꯃꯣꯏꯅꯁꯨ ꯒꯤꯐꯀ ꯃꯌꯥꯝ ꯄꯤꯔꯛꯑꯅꯤ ꯕ꯭ꯂꯦꯁꯤꯡꯁꯨ ꯄꯤꯔꯛꯑꯅꯤ
ꯎꯝ
ꯕꯣꯔ ꯐꯕ ꯌꯥꯏꯐꯕ ꯅꯨꯡꯉꯥꯏꯕꯗ
ꯑ ꯀꯨꯏꯗ꯭ꯔꯦ ꯑꯗꯨꯅ ꯀꯦꯕꯒꯤ ꯂꯩꯕꯨꯗꯤ ꯃꯧꯑꯣ ꯑꯣꯏ ꯂꯩꯖꯝꯅꯤ ꯅꯨꯡꯉꯥꯏꯖꯝꯅꯤ ꯆꯠꯅꯤꯡꯉꯝꯅꯤ ꯏꯄꯥꯝꯗ
ꯆꯠꯅꯤꯡꯉꯦ ꯆꯥꯛꯀꯧꯕ ꯑꯍꯥꯎ ꯑꯍꯥꯎ ꯆꯥꯗꯅ ꯀꯦꯠꯊꯔꯒ
ꯀꯊꯥ ꯂꯕ ꯀꯨꯏꯔꯔꯣꯏ ꯀꯨꯏꯔꯔꯣꯏ ꯆꯠꯂꯅꯤ ꯀꯦꯔꯒ ꯑꯗꯒꯤ ꯆꯩꯔꯥꯎꯕꯁꯨ ꯑꯃꯨꯛ ꯇꯟꯅꯗꯣꯏꯅꯤꯗꯣ
ꯃꯃꯥꯒꯤ ꯃꯇꯨꯡ ꯏꯟꯅꯔꯒ
ꯎ ꯆꯩꯔꯥꯎꯕ ꯆꯥꯛꯀꯧꯕꯒ ꯆꯩꯔꯥꯎꯕꯒ ꯁꯤ ꯆꯩꯔꯥꯎꯕꯅꯥꯟ ꯍꯥꯟ ꯃꯥꯜꯂꯦꯀꯣ
ꯍꯥ ꯂ ꯆꯔ ꯄꯨꯅ ꯑꯦꯄ꯭ꯔꯤꯜꯗ ꯁꯖꯤꯕꯨꯗ ꯑꯗꯨꯒ ꯃꯣꯜ ꯆꯀꯥꯎꯕꯅ ꯍꯤꯌꯥꯡꯒꯩ ꯍꯤꯌꯥꯡꯒꯩꯒꯤ ꯅꯤꯅꯤ ꯄꯥꯟꯕ
ꯑꯗꯨꯠꯇꯣ
ꯅꯤꯡꯉꯣꯜ ꯆꯥꯛꯀꯧꯕ
ꯑꯗꯨꯝ ꯆꯥꯛꯀꯧꯕꯁꯦ ꯑꯗꯨꯝ ꯏꯝ ꯃꯈꯣꯏꯒꯤ ꯅꯨꯄꯥꯍꯣꯏꯅ ꯑꯗꯨꯝ ꯊꯤꯜꯂꯦ ꯏꯁꯥꯅ ꯑꯗꯨꯝ ꯆꯠꯆꯕ꯭ꯔꯥ
ꯊꯤꯟꯗꯣꯏꯅꯦ ꯅꯨꯃꯤꯠꯇꯨꯒꯤꯗꯤ ꯄꯣꯠꯁꯨ ꯃꯌꯥꯝ ꯄꯨꯔꯅꯤ ꯑꯗꯨꯒ ꯑꯉꯥꯡꯒꯤꯀ ꯁꯨ ꯌꯥꯎꯗꯣꯏꯅꯤꯅ ꯀꯦꯔꯒ ꯆꯠꯇꯣꯏꯅꯤꯅ ꯑꯗꯨꯏ ꯅꯨꯃꯤꯠꯇꯨꯒꯤꯗꯤ ꯀꯩꯁꯨ ꯄꯨꯔꯥ ꯃꯥꯔꯥꯅꯤ
ꯍ
ꯀꯦꯊꯔꯒ ꯐꯖꯔꯒ ꯂꯥꯏꯔꯦꯝꯕꯤ ꯁꯥꯔꯒ ꯑꯣꯏꯅ ꯄꯣꯠꯀꯁꯦ ꯃꯣꯏ ꯂꯣꯏ ꯍꯥꯞꯀꯠꯂꯅꯤ ꯒꯥꯔꯤꯗ ꯃꯣꯏ ꯂꯣꯏ ꯑꯩꯈꯣꯏ ꯀꯦꯊꯔ ꯆꯠꯂꯅꯤ ꯄꯣꯠ ꯀꯩꯀꯥ ꯃꯣꯏ ꯂꯣꯏ ꯊꯥꯡꯊꯔꯅꯤ ꯃꯣꯏꯅ ꯊꯤꯜꯂꯅꯤ ꯑꯩ ꯑꯆꯧꯕꯗ ꯑꯆꯧꯕ ꯂꯩꯇ꯭ꯔꯒꯅ ꯃꯆꯥ ꯑ ꯗ ꯅꯠꯇ꯭ꯔꯁꯨ ꯂꯥꯏꯟꯗ ꯂꯝꯂꯥꯞ ꯍꯥꯞꯄꯒꯗꯤ ꯉ ꯇꯥꯅ
ꯂꯥꯞꯄꯒꯤꯗꯤ ꯈꯔ ꯉꯟꯅ
ꯃꯥꯏꯊꯖꯔ ꯀꯦꯠꯊꯔꯒ ꯈꯔ ꯉꯟꯅ
ꯑꯁ ꯌꯥꯝ ꯀꯩ ꯐꯥꯎꯒꯦ ꯀꯩꯅꯣ ꯆꯥꯛꯀꯧꯕ ꯆꯑꯝꯒꯁꯦ ꯀꯔꯤ ꯏꯁꯥꯗ
ꯌꯥꯝ ꯑꯦꯛꯁꯥꯏꯇꯦꯠ ꯑꯣꯏꯕꯗ ꯌꯥꯝ ꯍꯔꯥꯎ ꯇꯌꯥꯝꯕ ꯄꯨꯛꯅꯤꯡ ꯅꯨꯡꯁꯤꯕ ꯍꯔꯥꯎꯕ ꯀꯩ ꯍꯥꯏꯅꯤ ꯌꯥꯝꯅ ꯅꯨꯡꯉꯥꯏꯕ ꯃꯥꯒꯤ ꯗ꯭ꯔꯦꯁ ꯑꯥ ꯄꯥꯈꯠꯄ
ꯎꯝ ꯏꯁꯥꯁꯤ ꯃꯔꯥꯡ ꯃꯔꯥꯡ ꯇꯧꯔꯒ
ꯃꯔꯥꯡ ꯍꯧꯕꯗꯣ
ꯆꯠꯄꯗꯨꯅꯦꯕ ꯐꯔꯦ ꯐꯔꯦ ꯑꯣ ꯃꯊꯪ ꯆꯥꯛꯀꯧꯕꯗ ꯀꯦꯜꯂꯒ ꯆꯠꯅꯕ ꯗ꯭ꯔꯦꯁ ꯅꯨꯡ ꯈꯇ ꯔꯦꯗꯤꯗ ꯂꯩꯔꯣ ꯊꯝꯍꯧ ꯌꯥꯔꯦ
ꯐꯥꯖꯤꯟꯕ ꯍꯧ ꯌꯥꯔꯦ
ꯑꯥ ꯂꯥꯡꯁꯤꯟꯕ ꯈꯔ ꯈꯔ ꯑꯣ ꯐꯔꯦ ꯐꯔꯦ ꯑꯗꯨꯗꯤ ꯑꯩꯁꯨ ꯑꯝꯇ ꯀꯩꯅꯣ ꯊꯕꯛ ꯇꯧꯊꯣꯛꯎꯈꯤꯒꯦ
ꯍꯣꯏ ꯍꯣꯏ
ꯎꯝ ꯊꯝꯃꯒꯦ